ꯇꯥꯔꯕ
ꯊꯥꯎ ꯌꯥꯕ꯭ꯌꯥ
ꯀꯩꯒꯤꯅꯣ ꯌꯥꯝ ꯄꯤꯛꯅ ꯄꯤꯛꯅ ꯇꯥꯔꯤꯁꯦ
ꯑꯩ ꯇꯥꯏꯌꯦ
ꯑꯩꯒꯤꯅ ꯄꯤꯛꯅ ꯇꯥꯕ ꯃꯥꯜꯂꯦꯀꯣ ꯈꯔ
ꯐꯖꯅ ꯁꯦꯡꯅ ꯇꯥꯏ
ꯍꯥꯥ
ꯑꯩꯉꯣꯟꯗ ꯐꯖꯅ ꯁꯦꯡꯅ ꯇꯥꯏꯌꯦꯕ
ꯑꯣ ꯇꯥꯔꯦ ꯇꯥꯔꯦ ꯍꯥꯏꯔꯛꯑꯣ
ꯎꯝ ꯃꯊꯪꯁꯦ ꯅ ꯑꯃꯨꯛ ꯀꯔꯤ ꯂꯤꯗꯣꯏꯅꯣ ꯑꯩꯁꯦ ꯈꯪꯗ꯭ꯔꯦ ꯑꯩ ꯀꯣꯛꯇ ꯅꯤꯡꯁꯤꯡꯉꯛꯄꯗꯨꯅꯦ ꯑꯩꯅ ꯂꯤꯔꯤꯁꯦ ꯑꯥ ꯀꯔꯤ ꯋꯥꯔꯤ ꯂꯤꯁꯤꯒꯦ ꯈꯪꯗ꯭ꯔꯦ ꯅꯪꯒꯤ ꯁꯥꯏꯠꯇꯤ ꯃꯇꯦꯛ ꯑꯃ ꯂꯤꯔꯛꯑꯣ
ꯎꯝ
ꯑꯍꯥꯍꯥꯍꯥ
ꯑꯩ ꯊꯥꯔꯇꯤ ꯄꯔꯁꯦꯟꯅꯦ ꯅꯪꯅ ꯁꯥꯕꯦꯟꯇꯤ
ꯃꯥꯅꯦ ꯅꯪ ꯊꯥꯔꯇꯤ ꯄꯥꯔꯁꯦꯟꯗꯣ ꯍꯧꯔꯛꯑꯣ ꯅꯪꯒꯤ
ꯑꯩ ꯊꯥꯔꯇꯤ ꯄꯥꯔꯁꯦꯟꯗꯤ ꯍꯦꯟꯈ꯭ꯔꯕꯅꯤ ꯉꯁꯥꯏ
ꯑꯦ ꯈꯪꯍꯧꯗ꯭ꯔꯦ
ꯐꯥꯒꯤ ꯇꯧꯕꯅꯤꯗ ꯈꯔꯕꯨꯗꯤ ꯀꯣꯜ ꯑꯝꯃꯝꯒ ꯒꯤ ꯑꯣꯏꯕꯒꯤꯔ ꯈꯪꯗ꯭ꯔꯦ ꯃꯣꯏꯒꯤꯁꯦ ꯀꯣꯜ ꯑꯃꯃꯝꯒꯤ ꯑꯣꯏꯔꯝ ꯇꯥꯔꯦ ꯑꯗꯨꯗꯤ
ꯀꯩꯅꯣ ꯍꯥꯏ ꯑꯣ ꯊꯥꯔꯇꯤ ꯄ꯭ꯔꯁꯦꯟ
ꯑꯥ ꯑꯥ ꯁꯚꯦꯟꯇꯤ ꯄꯥꯔꯁꯦꯟ ꯅꯪꯒꯤꯅꯤꯅ ꯊꯥꯔꯇꯤ ꯄꯥꯔꯁꯦꯟ ꯑꯩꯒꯤꯁꯨ ꯀꯣꯜ ꯄꯔ ꯀꯣꯜ ꯂꯣꯏ ꯑꯣꯏꯔ ꯃꯥꯜꯂꯦ
ꯀꯔꯤ ꯋꯥꯔꯤ ꯂꯤꯁꯤꯅꯣ ꯈꯪꯟꯗ꯭ꯔꯦ ꯃꯩꯁꯨ ꯃꯨꯠꯈ꯭ꯔꯦ
ꯑꯁ ꯐꯖꯩꯅꯦ ꯑꯩꯗꯤ ꯑꯩ ꯑꯩꯗꯤ ꯈꯪꯗꯦ ꯏꯌꯥꯔꯇꯦꯜꯁꯤ ꯁꯦꯝꯗꯣꯛ ꯅꯦꯆꯔ ꯑꯅꯤ ꯑꯅꯤ ꯁꯨꯔꯦ ꯍꯥꯏꯕ ꯀꯣꯜ ꯇꯥꯛ ꯁꯤꯖꯤꯟꯅꯕ ꯌꯥꯗ꯭꯭ꯔꯤꯁꯦ
ꯀꯩꯅꯣ ꯅꯪꯒꯤ ꯑꯁꯦꯝꯗꯣꯛꯎꯕꯗ ꯌꯥ
ꯈꯪꯗ꯭ꯔꯦ ꯍꯥꯏꯕ ꯀꯣꯜꯁꯨ ꯇꯧꯕ ꯌꯥꯈꯤꯗ꯭ꯔꯦ ꯍꯥꯏꯕ
ꯇꯜꯂꯦ ꯌꯥꯝꯅ ꯅꯪ ꯁꯔꯚꯤꯁꯇ ꯆꯠ ꯆꯠꯂꯒ ꯅꯪꯒꯤꯗꯣ ꯍꯪꯉꯨꯗꯅ ꯍꯥꯏꯐꯦꯠ
ꯑꯗꯨꯅꯦ ꯑꯩꯁꯨ ꯍꯪꯒꯦꯅ ꯈꯜꯂꯤꯁꯦ
ꯇꯜꯂꯤ ꯊꯋꯥꯏ ꯊꯤ ꯅꯨꯡꯉꯥꯏꯔꯣꯏ ꯑꯃꯥꯏ ꯇꯧꯔꯗꯤ
ꯑꯗꯨꯅꯦ ꯍꯥꯏꯁꯦ ꯃꯩ ꯃꯨꯠꯂꯗꯤ ꯑꯩꯗꯤ ꯁꯤꯖꯤꯟꯅꯗ꯭ꯔꯦ ꯐꯥꯏꯕꯔꯗꯣ ꯀꯩꯅꯣ ꯇꯧꯔꯝꯅꯤꯅ
ꯑꯣ ꯅꯣ
ꯑꯗꯒꯤ ꯑꯩꯅ ꯌꯥꯗꯣꯏꯁꯤꯅꯅꯦ ꯕꯖꯥꯔꯒꯨꯝꯕ ꯑꯗꯨ ꯑꯦꯝ ꯌꯨꯗꯚꯥꯎ ꯌꯥꯗꯦ ꯍꯥꯏꯕ ꯑꯩꯒꯤ ꯅꯦꯠꯋꯥꯛꯁꯦ ꯑꯗꯨꯅꯤ ꯑꯦꯝ ꯌꯨꯗꯗꯤ ꯑꯦꯝ ꯌꯨꯒꯤ ꯑꯩꯈꯣꯏꯒꯤ ꯏꯁꯇꯨꯗꯦꯟ ꯋꯥꯏ ꯐꯥꯏ ꯂꯩꯗꯅ ꯑꯗꯨꯗꯣ ꯇꯧꯔꯝ ꯁꯤꯖꯤꯟꯅꯩꯌꯦꯕ ꯑꯃꯨ
ꯑꯁ ꯂꯣꯏꯔꯦꯅ ꯀꯣꯜ ꯇꯧꯕꯁꯨ ꯌꯥꯗ꯭ꯔꯤꯕ ꯅꯪꯒꯤꯗꯣ
ꯍꯣꯏ ꯀꯣꯜ ꯇꯧꯕꯁꯨ ꯌꯥꯔꯣꯏꯗꯕ ꯀꯣꯜꯁꯤꯅꯅꯦ ꯃꯤ ꯑꯃꯒ ꯍꯧꯖꯤꯛ ꯀꯣꯜ ꯋꯥꯔꯤ ꯁꯅꯈ꯭ꯔꯦꯗꯅ ꯅꯠ ꯐꯠꯇ꯭ꯔꯁꯨ ꯃꯤꯁꯤꯅ ꯄꯥꯏꯈꯠꯂꯛꯇ꯭ꯔꯁꯨ ꯋꯥꯔꯤ ꯁꯥꯟꯅꯗ꯭ꯔꯁꯨ ꯑꯩꯅ ꯀꯣꯜ ꯇꯧꯔꯨꯕꯗ ꯆꯠꯈ꯭ꯔꯦꯅ ꯅꯦꯛꯁ ꯀꯣꯜ ꯑꯃ ꯑꯃꯨꯛꯀ ꯇꯧꯒꯦ ꯍꯥꯏꯕꯁꯦ ꯑꯗꯨꯁꯨ ꯆꯠꯂꯣꯏꯗꯣꯏꯕ
ꯑꯁ ꯑꯗꯨꯗꯤ ꯅꯪꯗꯣ ꯍꯪꯍꯧ ꯆꯣꯅꯦ ꯕꯕꯠ ꯊꯨꯅꯥ ꯑꯝꯇ
ꯑꯗꯨ ꯑꯦꯌꯥꯔꯇꯦꯜ ꯑꯣꯐꯤꯁꯁꯦ ꯀꯥꯏꯗ ꯀꯃ ꯈꯪꯉꯦ
ꯑꯩꯃ ꯃ ꯑꯗꯨꯅꯦ ꯃꯈꯣꯟꯗꯣ ꯈꯨꯍꯧ ꯑꯃ ꯌꯥ ꯌꯥꯝꯗꯤ ꯆꯥꯎꯔꯝꯃꯅꯤ ꯍꯩꯅꯧꯗꯣ ꯌꯨꯝ ꯃꯅꯥꯛꯇ ꯄꯥꯟꯕ ꯍꯩꯅꯧꯔꯥ
ꯍꯣꯍꯣꯏ ꯌꯨꯝ ꯃꯅꯥꯛꯇ ꯄꯥꯜꯂꯦ ꯑꯗꯨꯏꯅꯦ
ꯑꯁ ꯑꯗꯨꯏ ꯃꯈꯣꯟꯗꯣ ꯆꯥꯎꯔꯦ ꯍꯩꯅꯧ ꯆꯥꯎꯔꯝꯃꯅꯤ
ꯆꯥꯎꯋꯦ ꯆꯥꯎꯋꯦ ꯍꯩꯅꯧ ꯆꯥꯎꯋꯦ ꯑꯁ ꯌꯦꯝꯌꯨꯗ ꯂꯥꯛꯄꯗ ꯍꯦꯍꯦꯡ ꯄꯨꯔꯛꯄ ꯄꯗꯣ ꯅꯣꯏ ꯆꯥꯍꯧꯗꯦ ꯆꯨꯝꯃꯦ ꯑꯁ ꯑꯗꯨꯗꯤ ꯑꯣ ꯆꯥꯍꯧꯗ꯭ꯔꯦ ꯅꯣꯏ ꯆꯥꯍꯧꯗ꯭ꯔꯦ ꯀꯅꯥꯝ ꯆꯥꯍꯧꯗꯦ
ꯍꯣꯏꯁꯦ ꯅꯪꯅ ꯑꯗꯨꯝ ꯁꯔꯁ ꯇꯧ ꯑꯣꯟꯂꯥꯏꯟꯗ ꯐꯪꯕꯅꯦ ꯊꯣꯛꯂꯛꯀꯅꯤ
ꯑꯩꯁꯨ ꯆꯠꯀꯦ ꯇꯧꯕꯅꯦ ꯑꯁ ꯌꯥꯝ ꯂꯥꯡꯉꯦ
ꯑꯣꯟꯂꯥꯏꯟꯗ ꯁꯔꯁ ꯇꯧꯑꯣꯌꯦ ꯑꯦꯔꯇꯦꯜ ꯑꯣꯐꯤꯁꯇꯣ ꯑꯗꯨꯗ
ꯎꯝ ꯑꯗꯣꯝ ꯅꯠꯇ꯭ꯔꯁꯨ ꯃꯣꯏ ꯀꯝꯄꯦꯅꯤꯒꯤ ꯀꯩꯅꯣ ꯇꯧꯔ ꯐꯣꯟ ꯇꯧꯒꯦ ꯇꯧꯕꯅꯦꯕ ꯅꯝꯕꯔꯖꯨ ꯑꯃꯨ ꯊꯤꯕꯖꯦ ꯇꯜꯂꯕ ꯆꯠꯊꯣꯛ ꯆꯠꯁꯤꯟꯗ ꯊꯕꯛ ꯌꯥꯝ ꯆꯤꯜꯂꯤꯗꯅ
ꯑꯗꯨ ꯊꯤꯔꯒ ꯊꯤꯔꯒꯔ ꯆꯠꯂꯒꯔ ꯍꯪꯍꯧꯔꯣ ꯑ ꯅꯠꯇ꯭ꯔꯗꯤ ꯌꯥꯗꯕ ꯍꯦꯟꯖꯜꯂꯛꯑꯅꯤ ꯋꯥꯗ꯭ꯔꯣ ꯑꯃꯥꯏ ꯇꯧꯕꯗꯣ ꯊꯨꯔꯛꯑꯀꯥꯟꯗꯗꯤ
ꯑꯗꯨꯅꯤ ꯋꯥꯏ ꯍꯥꯏꯕ꯭ꯔꯣ ꯍꯥꯏꯗꯤ ꯏꯃꯥꯔꯖꯦꯟꯁꯤ ꯑꯃ ꯀꯩꯅꯣ ꯇꯧꯕꯗꯤ ꯋꯥꯏ ꯍꯥꯏꯕ ꯅꯪꯗꯦ ꯍꯥꯏꯕ
ꯎꯝ
ꯃꯃꯥꯡꯗꯤ ꯍꯩꯅꯧ ꯌꯥꯝ ꯆꯥꯕꯅꯤ ꯑꯦꯝ ꯌꯨꯗꯒꯤ ꯍꯦꯛ ꯍꯦꯛꯇꯅ ꯍꯟꯗꯛꯇꯤ ꯄꯥꯛꯅ ꯆꯥꯗ꯭ꯔꯦ
ꯑꯦꯝ ꯌꯨ ꯆꯠꯄ ꯐꯪꯗ꯭ꯔꯦ ꯑꯥ ꯂꯛꯁꯃꯤ ꯑꯩꯈꯣꯏ ꯍꯦꯛꯄꯗꯣ ꯑꯩꯅ ꯀꯥꯔ ꯍꯦꯛꯄꯗꯣ ꯅꯤꯡꯖꯪꯉꯦ
ꯑ ꯑꯗꯨ ꯃꯪꯒꯦꯗꯨꯁꯨ ꯃꯅꯤꯡꯗꯒꯤ ꯍꯦꯛ ꯄꯗꯣ ꯕꯣꯔꯣꯏꯒ ꯅꯣꯡꯒꯥꯏꯕꯗꯣ ꯍꯣꯏ ꯅꯨꯡꯁꯤ ꯈꯪꯍꯧꯗꯦ ꯀꯣ ꯂꯣꯏꯒꯤꯕꯅ ꯍꯥꯟꯂꯦ ꯌꯥꯝ ꯊꯨꯕꯖꯥꯠꯅꯤ
ꯊꯨꯏ
ꯈꯪꯍꯧꯗꯕꯅꯦ ꯍꯩꯕ ꯇꯧꯒ꯭ꯔꯗꯤ ꯑꯗꯨꯝ ꯍꯧꯖꯤꯛꯀꯥꯟꯗꯤ ꯆꯍꯤ ꯑꯃꯒꯨꯝꯕꯁꯦ ꯀꯩꯝ ꯈꯪꯍꯧꯗꯦꯀꯣ ꯑꯣ ꯍꯥꯏꯗꯤ ꯍꯥꯟꯅꯗꯤ ꯌꯥꯝ ꯀꯨꯏꯕ ꯃꯥꯜꯂꯒ ꯍꯧꯖꯤꯛ ꯇꯤꯒꯤ ꯌꯥꯝ ꯊꯨꯏꯍꯥꯕ ꯁꯤ ꯆꯍꯤ ꯇꯪꯈꯥꯏ ꯆꯟ
ꯑꯧ ꯃꯣꯏ ꯍꯧꯖꯤꯛꯁꯦ ꯗꯤꯖꯥꯔꯇꯦꯁꯟ ꯀꯟ ꯇꯧꯔꯤꯌꯦꯕ ꯑꯗꯨꯏ ꯃꯣꯏ ꯐ꯭ꯔꯥꯏꯗꯦꯗ ꯀꯣꯈꯄ ꯆꯥ ꯑꯗꯨ ꯑꯗꯣ ꯑꯩꯈꯣꯏ ꯖꯨꯅꯤꯌꯔꯁꯤꯡꯁꯦ ꯌꯥꯝ ꯅꯨꯡꯉꯥꯏ ꯍꯥꯏꯕ ꯃꯣꯏꯅꯒ ꯉꯁꯥꯏ ꯁꯥꯔ ꯑꯦꯝ ꯗꯤ ꯇꯥꯕꯗ ꯀꯩꯝꯇ ꯀꯩꯅꯣ ꯇꯧꯗꯦ ꯍꯥꯏꯕ ꯃꯣꯏ ꯌꯥꯝ ꯂꯥꯏꯊꯣꯛꯑ ꯂꯩ ꯍꯥꯏꯕ ꯑꯩꯈꯣꯏꯗꯤ ꯌꯦꯡꯉꯨꯅꯦ ꯑꯩꯈꯣꯏꯅ ꯄꯤꯔꯤ ꯄ꯭ꯔꯦꯁꯔ ꯃꯌꯥꯝꯗꯣ ꯌꯦꯡꯎ
ꯑꯩꯈꯣꯏꯅ ꯃꯊ ꯁꯥꯥꯈꯤꯕ ꯑꯃ ꯌꯥꯎꯈꯤꯕꯩꯅꯦ ꯑꯗꯨꯅꯅꯤ
ꯑꯗꯣ ꯃꯣꯏꯗꯒꯤ ꯃꯣꯏꯗꯒꯤ ꯀ꯭ꯋꯥꯂꯤꯇꯤ ꯍꯦꯟꯕꯗꯤ ꯑꯩꯈꯣꯏꯅ ꯑꯃꯨꯛ ꯍꯦꯟꯗꯣꯏꯅꯦꯕ ꯑꯗꯨꯢꯗꯣ
ꯎꯝ
ꯀꯩꯒꯤꯅꯣ ꯍꯥꯏ ꯀꯥꯟꯗ ꯑꯥꯝ ꯏꯁꯝ ꯁꯝꯅ ꯍꯥꯏꯔꯗꯤ ꯃꯣꯏꯅ ꯈꯤꯇꯪ ꯃꯣꯏꯒꯤ ꯈꯤꯇꯪ ꯔꯤꯂꯦꯛꯁꯁꯨ ꯌꯥꯝ ꯇꯧꯕꯤꯔꯦꯕ ꯍꯥꯏꯗꯤ ꯌꯥꯝ ꯗꯤꯞ ꯄꯣꯏꯟꯗꯣ ꯇꯥꯛꯄꯤ ꯇꯥꯛꯇꯤ ꯇꯥꯛꯑꯦ ꯇꯥꯛꯑꯁꯨ ꯌꯥꯝ ꯀꯟ ꯐꯖꯅ ꯇꯥꯛꯇꯣ ꯑꯈꯣꯢꯅ ꯑꯃꯨꯛ ꯍꯦꯟꯈꯤꯗ꯭ꯔꯥꯅꯦ ꯃꯔꯝꯗꯤ ꯃꯥꯅ ꯁꯦꯀꯦꯟ ꯁꯦꯃꯤꯁꯇꯔꯗ ꯃꯥꯅ ꯃꯥꯏ ꯅꯨꯄꯤ ꯃꯃꯥꯝꯖꯤꯗ ꯆꯠꯊꯣꯛꯈꯤꯕꯒꯤ ꯑꯗꯨꯁꯨ ꯍꯣꯔꯦꯟ ꯁꯤꯒꯤ ꯇꯥꯟ ꯇ꯭ꯔꯥꯟꯁꯀꯤꯞ ꯇ꯭ꯔꯥꯟꯁꯀ꯭ꯔꯥꯏꯞ ꯇꯧꯔꯛꯄꯗ ꯑꯗꯨꯝ ꯏꯗꯣꯏꯅꯤꯀꯣ ꯁꯤꯁꯤ ꯑꯗꯨꯝ
ꯎꯡ ꯅꯪ ꯏ ꯇ꯭ꯔꯥꯟꯁꯀ꯭ꯔꯥꯞ ꯇꯧꯔꯛꯄꯗ ꯅꯨꯄꯤ ꯃꯄꯥꯝ ꯆꯠ ꯊꯣꯛꯈꯤꯕꯩ ꯅꯤꯅ ꯀꯅꯥꯅ ꯍꯥꯏ
ꯑꯗꯨꯕꯨꯗꯤ ꯈꯪꯗꯕꯖꯥꯠꯅꯤ
ꯎꯝ ꯍꯨ ꯍꯨ ꯌꯥꯎꯁꯨ ꯌꯥꯎꯔꯣꯢꯗꯕꯅꯦ ꯑꯗꯣ
ꯃꯥꯥꯟꯅꯦ ꯍꯥꯏꯁꯦ
ꯎꯝ
ꯑ
ꯑ ꯅꯣꯏ ꯕꯥꯃꯣꯟ ꯂꯩꯀꯥꯏꯗꯤ ꯀꯥꯡꯗꯣ ꯕꯥꯃꯣꯟ ꯀꯥꯡ ꯌꯧꯔꯛꯇꯣꯔꯦꯅ
ꯌꯧꯔꯛꯇꯣꯔꯦ ꯑꯩꯈꯣꯏꯗꯤ ꯑꯩꯈꯣꯏꯗꯤ ꯌꯨꯝꯃꯦ ꯌꯨꯝ ꯃꯌꯥꯏꯗꯩ ꯑꯣꯏꯕꯅꯦ ꯃꯥꯏꯛ ꯑꯅꯤ ꯑꯍꯨꯝ ꯃꯔꯤ ꯃꯉꯥ ꯄꯨꯜꯁꯤꯜꯂ ꯈꯣꯡꯒꯠꯂꯛꯑ
ꯎꯝ ꯑꯗꯨ ꯅꯣꯏꯗꯤ ꯌꯥꯝ ꯇꯧꯗꯥꯏꯅꯦ ꯀꯩꯀꯩ ꯌꯥꯝ ꯇꯧꯕꯅꯤ ꯑꯁ ꯑꯃꯔꯣꯝꯗ ꯀꯥꯡ ꯃꯥꯟꯕꯕꯁꯤ ꯕꯥꯃꯣꯟ ꯂꯩꯀꯥꯏꯗꯅ ꯍꯦꯜꯂꯦ ꯍꯥꯏꯕ ꯑꯩꯈꯣꯏ ꯁ꯭ꯋꯥꯏꯗꯗꯤ ꯀꯥꯡꯅꯤ ꯀꯥꯢꯅ ꯀꯩ ꯈꯪꯉꯣꯢ ꯀꯥꯡꯃꯟꯒ꯭ꯔꯦ ꯀꯥꯡꯅꯇꯕ꯭ꯔ ꯂꯥꯛꯑꯣ ꯑꯈꯣꯢ ꯁꯤꯗ ꯃꯥꯅꯦ ꯑꯩꯅ ꯑꯍꯟꯅꯤ
ꯅꯨꯄꯤ ꯀꯌꯥ ꯅꯨꯄꯥ ꯀꯌꯥꯅꯣ ꯅꯣꯔꯤꯁ
ꯅꯨꯄꯤ ꯉꯥꯛꯇꯅꯦ ꯑꯍꯨꯝ ꯅꯠꯇꯦ ꯑꯅꯤ ꯈꯛꯇꯅꯤ
ꯅꯣꯏꯅꯤ ꯈꯛꯇꯔꯣ
ꯑꯧ ꯏꯕꯥꯅꯤ ꯈꯛꯇꯥꯅꯤ
ꯑꯣ ꯑꯃꯗꯨꯗꯤ ꯀ꯭ꯂꯥꯁ ꯀꯌꯥ ꯀꯥꯔꯒꯦ
ꯑꯃꯗꯨꯗꯤ ꯍꯧꯖꯤꯛ ꯑꯥ ꯀꯩꯅꯣ ꯇꯝꯃꯦ ꯑ ꯀꯣꯂꯦꯁ ꯀꯥꯔꯤ ꯖꯤꯄꯤꯗꯅꯦ ꯖꯤꯄꯤꯗ ꯅꯪ ꯖꯤꯄꯤꯗ ꯇꯃꯛꯇꯥꯏꯅꯦ ꯅꯠꯇꯦ ꯑꯧ ꯑꯗꯨꯅꯦ ꯃꯥ ꯀꯩꯅꯣ ꯑ ꯐꯤꯞ ꯁꯦꯃꯤꯁꯇꯔ ꯀꯥꯗꯣꯢꯅꯦ ꯍꯟꯗꯛ
ꯑꯣ ꯀꯩ ꯄꯦꯕꯔꯗ
ꯃꯅꯤꯄꯨꯔꯤ
ꯑꯝ ꯈꯪꯉꯔꯣꯢ ꯑꯗꯨꯢꯗꯁꯨ ꯑꯩꯈꯣꯏꯗꯗꯤ ꯍꯜꯂꯣ ꯍꯜꯂꯣ ꯑ ꯍꯜꯂꯣ ꯇꯥꯔꯤꯕ ꯁꯤꯗ ꯇꯥꯕ꯭ꯔꯥ